ꯍꯜꯂꯣ ꯎꯝ ꯇꯥꯥꯏꯔꯃꯦ
ꯅ ꯑꯦꯝ ꯌꯨꯒꯤ ꯐꯖꯕꯗꯨꯗꯪ ꯅꯠꯇꯦ ꯑꯦꯝ ꯌꯨꯒꯤ ꯌꯥꯝ ꯅꯨꯡꯉꯥꯏꯕ ꯑꯦꯠꯃꯣꯁꯐꯤꯌꯔ ꯑꯃ ꯂꯩ ꯃꯄꯥꯟꯗ ꯌꯥꯝ ꯁꯥꯕꯁꯦ ꯖ ꯑꯦꯦꯝ ꯌꯨꯒꯦꯠꯁꯦ ꯂꯥꯟꯖꯃꯒ ꯏꯪꯉꯕ
ꯍꯣꯏ
ꯎ ꯋꯥ ꯑꯔꯝ ꯍꯒꯣꯏ ꯑꯗꯣ ꯑꯈꯣꯏ ꯗꯨꯝ ꯈꯜꯂꯦ ꯑꯦꯝ ꯌꯨꯁꯦ ꯍꯦꯛ ꯂꯥꯟꯖꯤꯟꯕꯒ ꯏꯪꯉꯤꯖꯦ ꯎ ꯋꯥ ꯍꯧꯕꯩꯅꯤꯀꯣꯅ
ꯎꯝ
ꯈꯜꯂꯣ ꯑꯗꯨꯝ
ꯑꯗꯨ ꯃꯤꯁ ꯃꯣꯏ ꯑꯗꯨꯗ ꯃꯣꯏ ꯌꯨꯝ-ꯌꯨꯝ ꯀꯩꯩ ꯀꯩ ꯂꯩꯕ ꯌꯥꯎꯋꯦꯗꯅ ꯑꯦꯝ ꯌꯨ ꯃꯅꯨꯡꯗ
ꯀ꯭ꯋꯥꯇꯔ ꯍꯥꯏꯌꯣ
ꯑꯣ ꯀ꯭ꯋꯥꯇꯔ ꯑꯣꯏꯗꯣꯔꯣ ꯑꯗꯨꯗꯣ ꯍꯦꯛ ꯆꯪꯉꯛꯄꯒ ꯃꯣꯏ ꯁꯣ ꯅꯥꯀꯟꯗ ꯐꯤ ꯀꯩ-ꯀꯩꯒ ꯃꯌꯥꯝ ꯐꯥꯎꯔ ꯂꯩꯕ ꯈꯣꯠꯄ ꯇꯧꯕ ꯃꯌꯥꯝꯗꯣ
ꯅꯣꯏ-ꯅꯣꯏ ꯁꯦꯟꯗ꯭ꯔꯔꯣꯕꯒꯤ ꯍꯣꯁꯇꯦꯜ ꯎꯕꯗꯨꯔꯣ
ꯎꯝ ꯅꯠꯇꯦ ꯁꯣ-ꯁꯣꯟ ꯆꯪꯉꯛꯄꯗ ꯍꯣꯏ ꯀ꯭ꯋꯥꯇꯔ ꯑꯥ-ꯑꯥ
ꯀꯧꯋꯦ ꯃꯄꯥꯟ ꯂꯝꯗꯒꯤ ꯃꯤ ꯂꯥꯛꯑꯒ ꯂꯩꯕ ꯑꯗ ꯏꯟ ꯀꯦꯁ ꯅꯪꯖꯨ ꯀꯩꯒꯨꯝꯕ ꯑꯦꯝ ꯌꯨꯒꯤ ꯁꯥꯇ꯭ꯔꯥ ꯑꯣꯏꯔꯦ ꯈꯜꯂꯖꯦꯕ
ꯑꯥ
ꯅꯪꯖꯦ ꯗꯤꯄꯥ꯭ꯔꯠꯃꯦꯟꯇ ꯑꯥ ꯐꯪꯁꯟ ꯀꯟꯒꯨꯝꯕꯝꯒꯤ ꯂꯦꯛꯇ ꯌꯥꯗ꯭ꯔꯦꯕ ꯌꯨꯝꯗ ꯆꯠꯊꯣꯛ ꯆꯠꯁꯤꯟꯗꯤ ꯌꯥꯝ ꯋꯥꯔꯥꯅꯤꯕ ꯑꯗꯨ-ꯑꯗꯨꯃꯥꯏꯅ ꯒꯦꯁ ꯄꯩꯁꯥ ꯂꯧꯔꯒ ꯀꯥ ꯂꯧꯔꯒ ꯂꯦꯛ ꯇꯨꯕ ꯑꯗꯩ ꯃꯄꯥꯟ ꯂꯝꯗꯒꯤ ꯒꯤ ꯑꯦꯝ ꯌꯨꯗ ꯑꯣꯖꯥ ꯂꯥꯛꯄ ꯌꯥꯎꯋꯤꯗꯅ ꯑꯗꯨꯗ ꯂꯩꯗꯣꯏꯕ
ꯑꯣ-ꯑꯣ ꯑꯩ ꯈꯜꯂꯤꯔ ꯀꯩꯅꯣ ꯃꯅꯨꯡꯖꯤ ꯌꯨꯝꯖꯨ ꯇꯥꯁꯟꯂꯕ
ꯌꯨꯝꯅ ꯊꯦꯝ ꯅꯠꯇꯦ ꯑꯗꯩ ꯃꯅꯤꯡꯒ ꯆꯠꯊꯔꯒ ꯀ꯭ꯋꯥꯇꯔ ꯂꯩꯌꯦꯕ
ꯑꯥ
ꯗ ꯑꯩꯈꯣꯏ ꯁꯥꯏ ꯍꯣꯏꯖꯨ ꯀ꯭ꯋꯥꯇꯗ ꯂꯩꯅꯦꯕ ꯃꯥ ꯊꯕꯛ ꯇꯧꯕꯗꯣ ꯑꯗꯨꯃꯥꯏꯅ ꯂꯩ ꯅꯨꯡꯉꯥꯏꯒ꯭ꯔꯥꯕꯖꯥꯠꯅꯤꯗ ꯌꯥꯝ ꯊꯤꯅ ꯅꯨꯡꯉꯥꯏ ꯍꯥꯏꯔꯤꯖꯤꯅꯦ ꯑꯩꯅ
ꯎꯝ ꯑꯗꯨꯗꯤ ꯃꯤꯁꯅ ꯑꯦꯝꯌꯨ ꯂꯩꯀꯥꯟꯗꯖꯨ ꯁꯥꯔ ꯍꯥꯏꯇꯥꯔꯦ ꯍꯥ-ꯍꯥꯍ ꯑꯗꯨꯝ ꯃꯥꯖꯨ ꯑꯦꯝꯌꯨꯗ ꯑꯗꯨꯝ ꯇꯝꯃꯦ
ꯃꯥ ꯑꯩꯅ ꯇꯝ ꯃꯤꯅꯦ ꯇꯃꯒ ꯃꯥꯖꯤ ꯂꯣꯏꯍꯧꯗꯦꯕ
ꯑꯥ
ꯑꯗꯨꯕꯗꯣ ꯑꯩꯅ ꯍꯧꯖꯤꯛꯇ ꯑꯩꯅ ꯃꯁꯇꯔ ꯂꯣꯏꯁꯟꯒꯦ ꯇꯧꯋꯦ ꯍꯥꯏꯗꯣ
ꯎꯝ
ꯑꯗꯨꯃꯥꯏꯅꯥ ꯇꯧꯏ
ꯑꯣ
ꯎꯝ ꯑꯗꯨꯅꯤ
ꯃꯣꯏ ꯃꯅꯨꯡꯗꯒ ꯗꯨꯀꯥꯟ ꯑꯗꯒꯤ ꯀꯦꯟꯇꯤꯟ ꯀꯩꯀꯩꯒ ꯃꯌꯥꯝ ꯂꯩꯕꯗ ꯑ ꯐꯔꯦ ꯀꯩꯅ ꯌꯨꯝꯁꯨ ꯇꯥꯁꯜꯂꯕ꯭ꯔꯥ ꯑꯁꯤꯅꯤ ꯑꯣꯝ
ꯎꯝ ꯎꯝ ꯂꯩ꯭ꯔꯕ ꯆꯥꯇꯅꯤ
ꯑꯗꯨ ꯃꯤꯁ ꯃꯣꯏꯒꯤ ꯃꯅꯨꯡꯗ ꯃꯩꯔꯥ ꯂꯧꯕꯒ ꯂꯩꯕꯗꯣ
ꯎꯝ
ꯎꯝ ꯁꯣꯟꯗ ꯒꯦꯠ ꯆꯥꯡ ꯁꯣꯟꯗꯒꯤ ꯍꯦꯛ ꯆꯪꯉꯛꯑꯒ ꯁꯨꯝ ꯃꯅꯨꯡ ꯆꯪꯖꯔꯀꯥꯟꯗ ꯃꯣꯏ ꯊꯥꯏꯅ ꯅꯤꯡꯊꯧ ꯂꯩꯔꯝꯕꯒꯤꯅꯦꯒ ꯍꯥꯏꯗꯣꯏꯔꯥ ꯍꯥ ꯁ꯭ꯀꯨꯜꯒꯤ ꯏꯁꯄꯣꯔꯠꯁ ꯇꯧꯀꯥꯟꯗꯒ ꯃꯌꯥ ꯂꯧꯕꯒꯤꯅꯦ ꯀꯥꯏꯅꯒ ꯆꯪꯉꯦꯕ ꯑꯩꯈꯣꯏꯅ ꯍꯥꯟꯅꯥ
ꯎꯝ ꯂꯧꯅꯕꯅꯤ
ꯆꯥꯎꯗꯤ ꯌꯥꯝ ꯆꯧꯌꯦ
ꯆꯥꯋꯣꯏ ꯆꯥꯋꫭꯏ ꯆꯥꯋꫭꯏ ꯅꯨꯡꯉꯥꯏꯌꯦ ꯑꯗꯨꯅ ꯋꯥꯀꯤꯡ ꯆꯠꯄ ꯌꯥꯝ ꯅꯨꯡꯉꯥꯏꯌꯦ ꯁꯤꯗꯩ ꯀꯪꯂ ꯄꯥꯠ ꯇꯋꯥꯀꯤꯡ ꯆꯠꯂꯝꯃꯦ ꯑꯗꯣ
ꯎꯝ
ꯆꯕꯗ ꯍꯩꯅꯗꯦ ꯕ
ꯑ ꯌꯥꯝ ꯆꯤꯟꯁꯨ ꯌꯥꯝ ꯆꯤꯂꯦꯗ ꯒꯥꯔꯤꯁꯨ ꯁꯨꯡꯂꯦꯞ ꯂꯦꯞꯇꯦ
ꯀꯣꯛ ꯉꯥꯎꯗꯅ ꯇꯣꯛꯂꯛꯏꯅꯤ
ꯎꯝ ꯁꯤꯗꯒꯤ ꯅꯣꯡꯄꯣꯛ ꯇꯣꯔꯕꯥꯟ ꯃꯅꯨꯡ ꯆꯪꯈ꯭ꯔꯒ ꯅ ꯑꯃꯨꯛ ꯈꯤꯇꯪ ꯐꯒꯗ꯭ꯔꯥ
ꯃꯤꯅꯦ ꯑꯗꯨꯗ ꯆꯪꯉꯒꯅ ꯌꯥꯝ ꯆꯪꯖꯅꯤꯡꯕꯒ ꯇꯥꯕꯗꯣ ꯃꯤ ꯃꯃꯜ
ꯍꯣꯏ ꯍꯣꯏ
ꯃꯤꯁꯤꯡꯁꯦ ꯐꯅ ꯈꯟꯅꯗꯤ ꯐꯩꯌꯦꯕꯀꯣ
ꯑꯝ
ꯃꯤꯁ ꯃꯤꯁ ꯍꫭꯏ ꯌꯨꯝꯗꯗꯤ ꯀꯅꯥ ꯀꯅꯥ ꯂꯩꯅꫭ ꯍꯥꯏꯁꯦ ꯃꯤꯁꯀꯤ ꯏꯅꯥꯎꯄꯤ ꯑꯅꯤꯒ ꯃꯃꯥ ꯕꯕꯥꯒ
ꯎꯝ
ꯎꯝ
ꯑꯗꯩ ꯑꯩꯈꯣꯏ ꯀꯀꯥ ꯍꯣꯏꯒꯤꯅ ꯀꯀꯥ ꯃꯇꯩ ꯃꯅꯥꯎ
ꯑꯣ
ꯍ ꯑꯗꯒꯤ ꯑꯈꯣꯏ
ꯑꯉꯥꯡꯈꯩꯗꯤ ꯃꯣꯏ ꯑꯉꯥꯡꯈꯩꯗꯤ
ꯈꫭꯏ ꯑꯉꯥꯡꯈꯩꯅꯦ ꯑꯃꯅ ꯖꯦ ꯑꯦꯟ ꯕꯤ ꯏꯝꯐꯥꯜ ꯏꯁꯇ ꯂꯩꯌꯦ ꯅꯨꯄꯥ ꯃꯆꯥꯗꯨꯅ ꯅꯨꯄꯤ ꯃꯆꯥꯗꯨꯅ ꯍꯔꯕꯠꯇ꯫ ꯑ ꯀꯀꯥ ꯕꯥꯆꯋꯣꯏꯒꯤꯅ ꯗꯗꯥ ꯅꯨꯄꯤ ꯊꯤꯔꯦ꯫
ꯎꯝ
ꯑꯗꯨꯒ ꯃꯁꯨ ꯑꯃ ꯐꯪꯉꯦ꯫
ꯎꯝ
ꯃꫭꯏ ꯃꯉꯥ ꯁꯨꯔꯦ꯫ ꯑꯗ ꯑꯩꯈꯣꯏ ꯏꯪꯒꯣꯜꯅꯨꯡꯁꯦ ꯅꯨꯡꯙꯤꯟꯁꯦ ꯃꯤ ꯂꯩꯇꯕꯒ ꯆꯞ ꯃꯥꯟꯅꯩ ꯂꯥꯡꯕꯤꯅꯕ ꯂꯩꯇꯕꯗꯣ꯫
ꯑꯉꯥꯡꯁꯨ ꯂꯩꯇꯕꯒꯤ
ꯑꯩꯈꯣꯏ ꯕꯥꯁꯤꯅ ꯑꯥ ꯑꯩꯈꯣꯏ ꯑꯉꯥꯡꯁꯤꯡꯁꯦ ꯃꯤꯉꯝ ꯇꯧ ꯉꯝꯗꯦ꯫ ꯍꯥꯏꯗꯣꯏꯅꯦꯕ ꯑꯟꯗꯩ ꯈꯠꯅꯗꯣꯏꯅꯦꯕ ꯃꯤꯅ ꯈꯔ ꯏꯟꯈꯠꯂꯛ ꯑꯩꯈꯣꯏ ꯈꯔ ꯉꯥꯡꯗꯅ ꯈꯣꯠꯇꯅ ꯈꯔ ꯏ ꯈꯦꯡꯒꯠꯂꯛꯄ ꯃꯇꯝꯗꯅ ꯑꯣꯏꯅ ꯉꯥꯡꯊꯠꯄꯤꯌꯦ ꯑꯗꯨꯒ ꯃꯤꯒꯤ ꯁꯨꯃꯥꯡꯗꯅ ꯑꯉꯥꯡꯁꯦ ꯀꫭꯏꯂꯥꯡꯂꯥꯡ ꯀꫭꯏꯁꯥꯟ ꯁꯥꯅꯩ ꯑꯩꯈꯣꯏꯗꯅ ꯎꯠꯅꯨꯡ ꯋꯥꯏꯃꯨꯛ ꯆꯤꯛꯏ ꯌꯨꯝ ꯃꯥꯟꯗꯦ ꯇꯧꯗꯣꯏꯅꯦꯕ ꯑꯗꯩ ꯊꯥꯏꯅ ꯑꯩꯈꯣꯏꯅ ꯅꯣꯏꯅ ꯇꯨꯝꯃꯤ ꯍꯥꯏꯅ ꯈꯤꯇꯪ ꯂꯥꯡꯕꯗꯤ ꯆꯥꯅ ꯇꯥꯅ ꯀꯟꯗꯥꯏꯅꯦ꯫
ꯎꯝꯍ
ꯑꯩꯈꯣꯏ ꯀꯀꯥꯗꯤ ꯃꯆꯥ ꯁꯦꯝꯕ ꯌꯥꯝ ꯀꯜꯂꯦ꯫
ꯎꯝ
ꯑꯩꯈꯣꯏ ꯕꯥ ꯍꯣꯏꯅ ꯁꯨꯝ ꯄꯪꯁꯨꯁꯨ ꯄꯪꯉꯝꯑꯝ ꯇꯧꯕꯩ ꯋꯥꯅꯦ ꯑꯗꯨꯒ ꯇꯧꯗꯤ ꯇꯧꯋꯦꯀꯣ ꯇꯧꯍꯟꯗꯦ ꯍꯥꯏꯗꯤ ꯅꯠ ꯇꯦ ꯑꯗꯨꯒ ꯄꯣꯔꯝ ꯌꯥ ꯄ ꯈꯪꯗꯦꯕ ꯀꯀꯥꯗꯤ ꯕꯤꯖꯟ ꯁꯥꯅ ꯁꯥꯅꯅꯥ ꯎꯒꯔꯥ ꯖꯥꯠꯅꯦ
ꯑꫭ
ꯃꯆꯥꯅꯨꯄꯤꯁꯦ ꯅꯕꯣꯗꯤꯌꯥ ꯇꯝꯃꯝꯕꯅꯦꯕ꯫
ꯎꯝ
ꯁꯤ ꯕꯤ ꯑꯦꯁ ꯁꯤꯁꯦ ꯁꯦꯂꯦꯕꯁꯇꯣ ꯃꯅꯤꯄꯨꯔ ꯕꯣꯔꯠꯅ ꯑꯦꯗꯚꯥꯟꯁ ꯑꯣꯏꯕ ꯍꯦꯜꯂꯦ ꯀꯥꯎꯟꯁꯤꯜꯅ ꯑꯦꯠꯚꯥꯟꯁ ꯑꯣꯏꯕ ꯌꯥꯝ ꯊꯤꯅ ꯍꯦꯜꯂꯦꯕ꯫
ꯑꯥ
ꯑꯣ ꯑꯗꯨꯒꯤ ꯇꯧꯗ꯭ꯔꯤꯅꯦ
ꯎꯝ ꯑ ꯟ ꯊꯥ ꯃꯣꯏꯒꯤꯗꯤ ꯀꯣꯏꯁꯟ ꯁꯦꯠꯀꯥꯁꯦ ꯃꯤꯁ ꯃꯥ ꯑꯩꯈꯣꯏꯅ ꯀꯣꯏꯁꯟ ꯁꯦꯠ ꯑꯃꯈꯛꯇꯪ ꯊꯥꯗ꯭ꯔꯥ ꯃꯣꯏꯒꯤꯗꯤ ꯁꯦꯠ ꯁꯦ ꯑꯍꯨꯝ ꯃꯔꯤꯒ ꯁꯦꯝꯃꯣ ꯑꯗꯨꯃꯥꯏꯅ ꯊꯥꯍꯜꯂꯦ ꯀꯥꯏꯅꯗꯤ ꯍꯥꯏꯌꯦ
ꯎꯝ ꯑꯗꯨꯅ ꯑꯦꯗꯚꯥꯟꯁ ꯈꯪꯗꯦ ꯃꯥꯅ ꯍꯥꯏꯕꯅꯦ ꯑꯉꯥꯡꯗꯨꯅ ꯑꯗꯨꯅ ꯁꯦꯂꯦꯕꯁꯦ ꯌꯥꯝ ꯄꯤꯛꯑꯦ ꯍꯥꯏꯌꯦꯕ
ꯎꯝ ꯍꯣꯏ
ꯃꯥ ꯄꯥꯝꯗꯦꯅ ꯑꯗ ꯀ ꯀꯃꯔꯁ ꯂꯧꯒꯦ ꯀꯀꯥꯅ ꯇꯨꯌꯦꯕ ꯈꯛꯇꯪ ꯏꯕꯦꯝ ꯁꯥꯏꯟꯁ ꯂꯧ ꯍꯥꯏꯦ ꯑꯗꯩꯗꯤ ꯍꯣꯁꯇꯦꯜꯁꯤꯗ ꯗ ꯎꯏꯕꯒꯤ ꯃꯄꯥꯟꯗꯒ ꯗꯤꯇꯦꯟ ꯇꯧꯔ ꯊꯝꯕꯤꯗꯣ ꯈꯪꯕ꯭ꯔꯥ ꯑꯗꯨꯃꯥꯏꯅ ꯇꯧꯋꯦꯌꯦ ꯑꯗꯨꯣ ꯃꯥꯅ ꯌꯨꯝꯗ ꯊꯂꯛ ꯑꯁꯧ ꯂꯥꯡꯉꯦꯕꯀꯣ
ꯑꯩꯅ ꯀꯃꯔꯁ ꯂꯧꯒꯦ ꯍꯥꯏꯔꯒ ꯌꯥꯔꯗ ꯁꯥꯏꯟꯁ ꯂꯧꯍꯟꯗꯅ ꯎꯏꯌꯦ
ꯑꯥ
ꯀꯛꯅ ꯑꯗꯨꯝꯛꯇꯪꯗꯤ ꯁꯥꯏꯟꯁ ꯂꯥꯛꯑꯣ ꯑꯗꯨꯝ ꯍꯌꯦꯡ ꯀꯩꯅꯣ ꯇꯧꯔꯁꯨ ꯈꯣꯠꯂꯁꯨ ꯍꯥꯏꯕꯤꯕ
ꯎꯝ ꯑꯗꯨ ꯃꯤꯁ ꯁꯥꯏꯟꯁꯇꯒꯤꯗꯤ ꯑꯥꯔꯠꯁ ꯑꯣꯟꯊꯕ ꯌꯥꯏꯗꯅ
ꯎꯝ
ꯑꯗꯨꯗꯣ ꯀꯃꯔꯁꯇꯒꯤꯗꯤ ꯌꯥꯕ꯭ꯔꯥ
ꯌꯥꯕꯅꯤ
ꯑꯣ ꯑꯥꯔꯠꯁ ꯈꯛꯇꯪꯅꯦꯕ ꯌꯥꯗ꯭ꯔꯤꯁꯦ ꯑꯥꯔꯠꯁꯇꯩꯩꯗꯤ ꯑꯃꯨꯛ ꯁꯥꯏꯟꯁ ꯑꯣꯡꯈꯠꯄꯥꯗꯤ ꯌꯥꯗꯦꯅ
ꯎꯝ
ꯑꯣ ꯀꯃꯔꯁꯇꯗꯤ ꯌꯥꯕꯣꯏꯔꯦ
ꯑꯗꯨꯅ ꯑꯁ ꯌꯥꯗꯕ꯭ꯔꯥ ꯈꯪꯗꯦꯍꯦ ꯑꯩ ꯎꯝꯒ ꯍꯥꯏꯁꯦ
ꯑ
ꯑꯩꯈꯣꯏꯒꯤ ꯀꯩꯅꯣꯗ ꯌꯥꯝ ꯇꯧꯋꯦꯕ ꯂꯥꯏꯔꯤꯛꯇꯤ ꯍꯩꯏꯕꯅꯤ
ꯎꯝ ꯌꯨꯝ ꯆꯈ꯭ꯔꯗꯤ ꯃꯤꯁꯨ ꯍꯟꯅꯤꯡꯗꯕꯤ ꯇꯧꯕ꯭ꯔꯥ
ꯑꯁ ꯌꯨꯝꯗ ꯍꯟꯅꯤꯡꯗꯕ ꯍꯥꯏꯕꯥꯖꯦ ꯌꯨꯝꯒꯤ ꯊꯕꯛ ꯁꯨꯕꯩ ꯋꯥꯅꯤ ꯌꯨꯝꯒꯤ ꯊꯕꯛꯇꯣ ꯂꯣꯏꯁꯤꯟꯒꯗꯧꯕ ꯏꯪꯈꯣꯜ ꯁꯝꯕꯗꯣ ꯁꯦꯝꯖꯟ ꯎꯝ ꯇꯧꯋꯦ ꯑꯗꯨꯝ ꯑꯃꯃꯨꯛ ꯌꯦꯡ ꯑꯃꯃꯨꯛ ꯌꯦꯡ
ꯑ ꯌꯨꯝꯗ ꯑꯩ ꯆꯠꯈ꯭ꯔꯗꯤ ꯑꯩ ꯁꯨꯡꯍꯟ ꯍꯟꯅꯤꯡꯗꯦꯕ
ꯑꯩꯈꯣꯏ ꯕꯥꯆꯧꯍꯣꯏꯁꯤꯟ ꯄꯩꯁꯥ ꯄꯩꯁꯥꯗꯅꯤ ꯃꯣꯏ ꯎꯔꯤꯁꯤꯅ
ꯎꯝ
ꯄꯩꯁꯥ ꯄꯥꯏꯔ ꯅꯨꯉꯥꯏꯔꯤꯗꯣ ꯃꯤ ꯃꯤ ꯀꯟꯁꯦꯞꯅꯤꯗ
ꯍꯣꯏ
ꯊꯥꯏꯅ ꯕꯁ ꯆꯦꯜꯂꯤꯉꯩꯗ ꯅꯨꯡꯁꯤꯕꯅꯦ ꯌꯥꯝ
ꯑꯈꯣꯏꯅ ꯈꯪꯍꯧꯗ꯭ꯔꯦꯕꯣ ꯕꯁ ꯆꯦꯜꯂꯤ ꯀꯥꯟ ꯅꯥꯏꯖꯦ ꯑꯍꯥ-ꯍꯥ
ꯍꯨꯝ ꯑꯩꯈꯣꯏ-ꯑꯩꯈꯣꯏ ꯌꯥꯝ ꯀꯨꯏꯅ ꯈꯪꯉꯧꯗꯦ ꯑꯗꯨꯏ ꯃꯇꯨꯡꯗꯗꯤ ꯗꯤꯌꯥꯏ ꯆꯦꯜꯂꯦ ꯑꯗꯩ ꯃꯦꯖꯤꯛ ꯆꯦꯜꯂꯛꯈ꯭ꯔꯦꯕ
ꯑꯈꯣꯏꯅ ꯃꯦꯖꯤꯛꯅ ꯗꯥꯏꯔꯦꯛ ꯁꯤꯟꯒ꯭ꯔꯦ
ꯎꯝ ꯃꯦꯖꯤꯛ ꯉꯥꯏꯕ ꯒꯥꯔꯤꯖꯦ
ꯎꯝ ꯑꯈꯣꯏ ꯑꯗꯣꯝꯗꯗꯤ ꯉꯥꯔꯤꯌꯥꯟꯗꯣ
ꯎꯝ
ꯑꯗꯨꯗꯣ ꯒꯥꯔꯤ ꯁꯣꯜꯂꯗꯤ ꯀꯥꯕ ꯋꯥꯏꯋꯦꯕ ꯆꯤꯡꯗꯣ
ꯎꯝ ꯅꯣꯏ ꯉꯥꯔꯦꯌꯥꯟꯗꯤ ꯉꯝꯖꯨ ꯉꯝꯗꯦ ꯑꯈꯣꯏꯅ ꯌꯥꯝꯝ ꯊꯤ ꯍꯦꯜꯂꯦ ꯉꯝꯕ ꯑꯈꯣꯏ ꯂꯝꯕꯤꯗꯨꯅ ꯑꯈꯣꯏ ꯇꯤꯟꯁꯤꯠ ꯔꯣꯗꯅꯦ ꯇꯤꯟꯁꯤꯠ ꯂꯝꯕꯤ ꯃꯦꯒꯥ ꯃꯅꯤꯄꯨꯔ ꯁ꯭ꯀꯨꯜ ꯂꯩꯕꯗꯣ ꯑꯗꯨꯏꯗꯣ ꯑꯗꯨ ꯃꯦꯒꯥꯑꯗꯥꯏꯗꯗꯤ ꯉꯝꯗꯕꯅꯦ ꯑꯗꯣ ꯑꯈꯣꯏꯔꯣꯝꯒꯤ ꯌꯥꯝ ꯉꯝꯕꯗꯣ ꯁꯦꯝ ꯄꯤꯔꯤꯅꯤꯅ ꯂꯩꯕꯥꯛ ꯂꯣꯏ ꯀꯣꯊꯣꯛꯇꯅ ꯂꯝꯕꯤ ꯆꯠꯄ ꯅꯨꯡꯉꯥꯏꯇ ꯄꯨꯠꯊꯥꯔꯅ ꯀꯦ ꯒ꯭ꯔꯥ ꯇꯦꯒ꯭ꯔꯥ ꯈꯣꯡ
ꯃꯦꯒꯥꯥ ꯃꯅꯤꯄꯨꯔ ꯁ꯭ꯀꯨꯜꯖꯤ ꯃꯤꯁ ꯁꯤ ꯕꯤ ꯁꯤ ꯅꯠꯇ꯭ꯔꯣ
ꯃꯥꯟꯅꯦ
ꯎꯝ
ꯑꯈꯣꯏꯔꯣꯝꯗꯩ ꯑꯉꯥꯡ ꯃꯌꯥꯝ ꯇꯝꯃꯦ ꯑꯗꯒꯤ ꯈꯣꯏꯗꯣꯝꯆꯒꯤ ꯃꯆꯥ ꯑꯃ ꯇꯝꯕꯅꯦ ꯍꯟꯗꯛ ꯅꯥꯏꯟ ꯄꯣꯏꯟ ꯐꯥꯏꯚ ꯆꯠꯂꯤꯒ ꯃꯦꯇ꯭ꯔꯤꯛꯇ ꯇꯧꯒꯤꯕꯅꯦ
ꯎꯝ-ꯎꯝ ꯃꯦꯒꯥ ꯃꯅꯤꯄꯨꯨꯔ ꯁ꯭ꯀꯨꯜ ꯊꯥꯏꯅ ꯑꯥ ꯀꯩꯅꯣꯒꯤ ꯏꯁꯇꯦꯟꯗ꯭ꯔꯔꯣꯕꯥꯠꯀꯤ ꯏꯔꯥꯡ ꯊꯣꯛꯈꯤꯕꯗꯣ
ꯎꯝ
ꯑꯗꯨꯀꯥꯟꯗꯨꯗ ꯑꯩꯈꯣꯏꯖꯦ ꯑꯩꯖꯦ ꯁ꯭ꯀꯨꯜ ꯍꯣꯡꯕꯒꯤ ꯁ꯭ꯀꯨꯜꯖꯦ ꯀꯣꯏꯊꯤ ꯊꯤꯔꯝꯕ ꯍꯥꯏꯇꯥꯔꯦ ꯑꯗꯥ ꯃꯦꯒꯥ ꯃꯅꯤꯄꯨꯔ ꯁ꯭ꯀꯨꯜꯁꯨ ꯂꯤꯡꯉꯦ ꯃꯦꯒꯥ ꯃꯅꯤꯄꯨꯔ ꯁ꯭ꯀꯨꯜꯗ ꯇꯝꯒꯦꯔꯥꯅ ꯍꯥꯏꯌꯦ ꯑꯗꯣ ꯁꯤ ꯕꯤ ꯑꯦ ꯁꯤꯕꯨ ꯑꯣꯏꯕꯗꯨꯗ ꯑꯈꯣꯏ ꯄꯥꯅ ꯁꯤ ꯕꯤ ꯑꯦ ꯁꯤꯗꯤ ꯄꯥꯝꯗꯦꯅ ꯍꯥꯏꯕ ꯑꯗ ꯑꯗꯨꯝ ꯇꯝꯒꯤꯗ꯭ꯔꯦ ꯈꯥꯂꯩꯔꯦ ꯁ꯭ꯀꯨꯜꯖꯨ ꯑꯗꯨꯝ ꯍꯥꯡꯗꯣꯔꯛꯑꯦ ꯑꯗꯨꯝ ꯇꯝꯃꯦ ꯑꯗꯨꯝ
ꯍꯣꯏꯗ ꯁꯥꯇ꯭ꯔꯒꯗꯤ ꯃꯥꯡ ꯌꯥꯗꯕꯅꯤ ꯅꯠꯇ
ꯎꯝ ꯍꯣꯏ
ꯑꯗꯣ ꯋꯥꯔꯤꯁꯦ ꯌꯥꯝ ꯅꯨꯡꯉꯥꯏ ꯊꯝꯗꯕ ꯌꯥꯗ꯭ꯔꯦ
ꯎꯝ ꯍꯣꯏ ꯃꯤꯁ ꯊꯃꯒꯦ ꯑ ꯒꯗ ꯅꯥꯏꯠ
ꯒꯨꯗ ꯅꯥꯏꯠ
ꯎꯝ꯫